ꯍꯜꯂꯣ ꯍꯜꯂꯣ꯫
ꯍꯜꯂꯣ꯫
ꯍꯜꯂꯣ ꯍꯜꯂꯣ꯫
ꯑꯥ ꯅꯨꯡꯉꯥꯏꯔꯤꯕ
ꯍꯣꯏ ꯅꯨꯡꯉꯥꯏꯔꯤꯌꯦ ꯍꯥꯏꯕ ꯇꯥꯔꯦ ꯅꯪꯗꯤ
ꯀꯩ ꯇꯧꯔꯒ ꯂꯩ
ꯑꯗꯨꯝ ꯐꯝꯝꯕ꯭ꯔꯥ ꯂꯩꯗ ꯅꯪꯗꯤ
ꯑ ꯍ
ꯆꯥꯛ ꯆꯥꯔꯕꯣ ꯍꯣꯏ ꯆꯥꯔꯦ
ꯀꯔꯤ ꯏꯟꯁꯥꯡ ꯆꯥꯒꯦ
ꯑꯩꯁꯨ ꯆꯠ ꯑꯦ ꯑꯩꯗꯤ ꯉꯁꯤ ꯎꯝ ꯗꯥꯜ ꯆꯥꯑꯦ꯫
ꯑꯧ꯫
ꯅꯪꯗꯤ꯫
ꯑꯩꯍꯣꯏꯗꯤ
ꯍꯣꯏꯗꯤ ꯀꯣꯕꯤ ꯀꯕꯤ ꯁꯥ ꯑꫭ ꯑꫭ꯫ ꯍꯥꯎꯅꯤꯗ ꯑꯥ ꯎꯝ ꯎꯝ ꯑꯥ꯫ ꯑꯦ ꯀꯪꯍꯟꯕꯗꯣ ꯑꯗꯨꯒꯤ ꯃꯣꯔꯣꯛ ꯁꯥꯔꯒ ꯑꯗꯨꯝ ꯊꯣꯡꯑꯦ꯫ ꯑꯣ ꯍꯥꯎꯅꯤꯅꯦ ꯑꯗꯨꯗꯤ꯫ ꯃꯣꯔꯣꯛ ꯁꯥꯕꯗ ꯍꯥꯎꯒꯅꯤꯑꯦꯀꯔꯤ ꯇꯧꯔꯒ ꯂꯩꯔꯥ꯫ ꯍꯩꯗꯤ ꯑꯗꯨꯝ ꯌꯨꯝꯗ ꯑꯗꯨꯝ ꯂꯩꯒꯅꯤꯗꯪ ꯉꯁꯤꯗꯤ ꯀꯩꯁꯨ ꯇꯧꯔꯔꯣꯏ꯫
ꯎꯝ꯫
ꯃꯄꯥꯟꯁꯨ ꯊꯣꯛꯅꯤꯡꯗꯦ ꯑꯩꯅ ꯎꯝ ꯅꯪꯁꯨꯔꯥ꯫
ꯍꯣꯏ꯫
ꯗꫭ ꯅꯪꯗꯤ ꯀꯔꯤ ꯊꯕꯛ ꯇꯧꯕ꯭ꯔꯣ꯫ ꯑꯩ ꯊꯕꯛ ꯇꯧꯗꯦ ꯑꯗꯨꯝ ꯌꯨꯝꯗ ꯑꯗꯨꯝ ꯂꯩ ꯑꯦ꯫ ꯆꯤꯡꯗ ꯂꯩꯔꯒꯁꯨ ꯅꯨꯄꯤꯈꯣꯏꯒꯤꯗꯤ ꯊꯕꯛꯇꯤ ꯌꯥꯝꯃꯦꯀꯣ꯫
ꯎꯝ꯫
ꯊꯕꯛꯅꯤ ꯍꯥꯏꯅ ꯍꯥꯏꯕꯁꯨ ꯌꯥꯗꯕ ꯎꯝ ꯑꯗꫭ ꯊꯕꯇꯤ ꯌꯥꯝ ꯌꯥꯝꯕ ꯎꯝ ꯑꯗꯨꯅꯦ꯫ ꯆꯥꯛꯊꯨꯝꯕ ꯅꯟꯍꯟꯕ ꯀꯔꯤ ꯀꯔꯤꯔꯣ ꯑꯁ ꯌꯥꯝ ꯂꯩꯌꯦ꯫ ꯈꯣꯏꯗꯤ ꯊꯄꯥꯛꯇꯤ ꯂꯨꯍꫭꯡꯔꯕ ꯍꫭꯏ ꯅꯪꯗꯤ꯫
ꯑꯩꯗꯤ
ꯑꯗꯨꯝ ꯍꫭꯡꯗ꯭ꯔꯤ꯫ ꯍꫭꯡꯖꯔꯤ꯫ ꯑꯦ ꯃꯇꯝ ꯃꯇꯝ ꯂꯩꯗꯥ ꯅꯣꯏꯒꯤꯗꯤ ꯑꯉꯥꯡꯅꯤꯅ꯫
ꯈꯪꯗꯦꯗ꯫
ꯈꯪꯗꯦꯗ ꯅꯪꯗꯤ ꯀꯣꯂꯦꯖ ꯀꯥꯕ꯭ꯔꯥ꯫ ꯂꯩꯔꯤꯛ ꯄꯅꯤꯉꯥꯏ ꯇꯟꯕꯒꯤ ꯃꯇꯝ ꯃꯥꯡꯍꯟ ꯃꯥꯡꯍꯜꯂꯒ ꯐꯝꯔꯒ ꯑꯗꯨꯝ ꯐꯝꯅ ꯏꯟꯇꯔꯦꯁꯇꯤꯡ ꯂꯩꯕꯦꯜ ꯂꯥꯏꯔꯤꯛ ꯑꯗꯨꯝ ꯄꯥꯔꯒ ꯂꯩꯕ ꯅꯨꯡꯉꯥꯏꯅ
ꯑꯁꯤ ꯗꯨꯇꯨꯟ
ꯑꯇꯣꯞꯄ ꯂꯥꯏꯔꯤꯛ ꯑꯣꯏꯕꯤꯔꯝꯃꯅꯤ ꯑꯍꯥ ꯎꯝ ꯑꯩꯈꯣꯏꯒꯤ ꯂꯥꯏꯔꯛꯇꯛꯇꯤ ꯄꯥꯅꯤꯡꯗꯦ ꯑꯗꯣ ꯎꯝ ꯍꯣꯏꯒꯤ ꯅꯠꯇꯕꯗꯤ ꯑꯗꯨꯝ ꯄꯥꯅꯤꯡꯉꯤ ꯑꯣ ꯍꯣꯏ ꯍꯣꯏ ꯑꯗꯨꯁꯨ ꯌꯥꯏꯌ‌ꯦ
ꯅꯠꯇ꯭ꯔ‍‌‌ꯣ
ꯊꯣꯏ ꯑꯗꯨꯅ ꯑꯩꯈꯣꯏꯒꯤ ꯂꯥꯏꯔꯤꯛ ꯑꯣꯏꯔꯗꯤ ꯑꯩ ꯅꯣꯗꯣ ꯃꯤꯠꯇꯣ ꯎꯝ ꯁꯤꯜꯂꯒ ꯌꯥꯗꯦꯕ꯫ ꯇꯨꯝꯅꯤꯡꯗꯅꯀꯣ꯫
ꯍꯦꯛꯇ ꯂꯥꯏꯔꯤꯛ ꯐꯥꯛꯇꯣꯛꯔꯗꯤ ꯇꯨꯝꯕꯁꯤ ꯍꯤꯗꯥꯛ ꯆꯥꯕꯒꯨꯝꯕꯅꯤ꯫
ꯅꯪꯗꯤ ꯐꯨꯠꯕꯣꯜꯒꯨꯝꯕꯗ ꯏꯟꯇꯔꯦꯁ ꯂꯩꯕ꯭ꯔꯥ꯫ ꯉꯔꯥꯡ ꯅꯨꯡꯗꯥꯡꯗꫭ ꯌꯦꯉꯦ꯫ ꯑꯣ ꯑꯗꯨ ꯅꯪ ꯅꯪꯒꯤ ꯇꯤꯝ ꯍꯤꯡꯕ꯭ꯔꯥ ꯁꯤꯈ꯭ꯔꯕ꯭ꯔꯣ꯫
ꯍꯤꯡꯈ꯭ꯔꯦ꯫
ꯑꯦ ꯍꯤꯕ꯭ꯔꯥ꯫
ꯎꯝ
ꯁꯄꯦꯟ
ꯍꯣꯏ ꯅꯪꯗꯤ
ꯁꯤꯔꯝꯕ ꯃꯥꯜꯂꯤꯗ
ꯑꯩꯗꯤ ꯑꯩꯗꯤ ꯏꯁꯄꯦꯟꯕꯨꯗꯤ ꯅꯨꯡꯁꯤꯌꯦ ꯑꯣꯏꯔꯁꯨ ꯑꯩꯒꯤ ꯇꯤꯝꯗꯣ ꯑꯔꯖꯦꯟꯇꯤꯅꯥꯅꯦ ꯃꯨꯔꯁꯤ ꯁꯤꯔꯅꯤ ꯑꯔꯖꯦꯟꯇꯤꯅꯥꯗꯨꯔꯥ ꯅꯪꯁꯨ ꯀꯣꯍꯣ ꯑꯔꯖ‌ꯦꯟꯇꯤꯅꯗꯤ ꯁꯤꯔꯥꯔ‌ꯣꯏ
ꯎꯝ
ꯏꯪꯂ‌ꯦꯟꯁꯤ ꯏꯁꯄꯦꯟ ꯏꯁꯄꯦꯟꯒ ꯆꯁꯨꯃ‌ꯦ ꯅꯦꯁꯤꯉ
ꯕꯥꯕꯤꯦꯅ ꯉꯝꯒꯅꯤ ꯉꯝꯒꯅꯤ ꯍꯥꯏꯕꯗꯣ ꯑꯗꯨ
ꯑꯗꯨꯝꯅꯨꯄꯤꯗꯤ ꯈꯔ ꯀꯩꯅꯣ ꯁꯅꯕ ꯍꯥ
ꯁꯥꯟꯅꯕ ꯌꯥꯗꯦꯅ ꯃꯣꯏꯗꯣ ꯑꯗꯨꯒꯨꯝꯅ
ꯑꯥꯔꯖꯦꯟꯇꯤꯅꯥꯗꯤ ꯀ ꯑꯥꯔꯖꯦꯟꯇꯤꯅꯥꯗꯤ ꯀꯥꯒꯅꯤ
ꯑꯉꯥꯡꯒꯤ
ꯑꯗꯨꯝ ꯌ‌ꯦꯡꯕꯧꯗꯤ ꯌ‍ꯦꯡꯕ ꯅꯨꯡꯉꯥꯏ ꯎꯝ ꯏꯁ ꯋꯥꯅꯤꯉꯥꯏ ꯍꯥꯏ
ꯋꯥꯈꯜꯗꯗꯤ ꯅꯣꯏꯒꯤ ꯀꯩꯅꯣꯗꯣ ꯇꯤꯡ ꯇꯨꯡ ꯇꯤꯡ ꯇꯨꯡ ꯇꯧꯒꯅꯤ
ꯑꯣꯏꯒ ꯊ
ꯎꯅꯤ ꯅꯪꯒꯤ ꯕꯦꯛꯒ꯭ꯔꯥꯎꯟꯗ ꯃꯈꯣꯟ ꯌꯥꯝ ꯇꯥꯏꯀꯣ
ꯍꯜꯂꯣ
ꯍꯜꯂꯣ ꯑ ꯄꯔꯤꯕ꯭ꯔ ꯎꯝ
ꯇꯕꯔꯥ
ꯑꯗꯣ ꯅꯪ ꯇꯕ꯭ꯔꯥ ꯎꯝ ꯇꯥꯏꯌꯦ
ꯑ ꯑꯩꯒꯤ ꯃꯈꯣꯟ
ꯑꯩꯒꯤ ꯃꯈꯣꯟ ꯏꯊꯟꯗ ꯑꯗꯨꯝ ꯇꯥꯕꯒꯤ ꯑꯣ ꯑꯣꯏꯕ ꯕ꯭ꯔꯥ ꯏꯀꯣ ꯆꯠꯄ꯭ꯔꯥ
ꯍꯣꯏ
ꯑꯖꯤꯛꯇꯤ ꯆꯠꯇꯔꯦ ꯑꯥ ꯅꯦꯠꯋꯛꯀꯤ ꯄ꯭ꯔꯣꯕ꯭ꯂꯦꯝ ꯑꯣꯏꯔꯝꯒꯅꯤ ꯀꯔꯤꯔꯣ ꯈꯪꯗꯦ ꯑꯩꯒꯤꯗꯤ ꯁꯨꯃꯥꯏ ꯇꯧꯗꯦ ꯑꯗꯨ ꯑꯣꯏꯔꯗꯤ ꯅꯪ ꯈꯔ ꯌꯥ ꯌꯥꯝꯅ ꯉꯥꯡꯒꯗ ꯑꯦ ꯀꯥꯏꯗꯦꯗ ꯉꯥꯡꯕꯁꯨ ꯌꯥꯏꯌꯦ ꯅꯪ ꯅ ꯈꯨꯝꯕ ꯉꯝꯗ꯭ꯔꯣꯏꯔꯥ ꯅꯥꯀꯟꯅꯤꯗ
ꯈꯨꯝꯕꯤꯒꯦ ꯈꯨꯝꯕꯤꯒꯦ
ꯎꯝꯕꯤꯒ‌ꯦ ꯑ‌ꯦꯍ‌ꯦ ꯅꯪꯗꯤ ꯏꯟꯆꯥ ꯑ ꯏꯕꯟꯅꯤꯒꯤ ꯏꯁꯄꯣꯔꯠ ꯁꯤꯒꯗꯣ
ꯑꯥ
ꯑꯝꯕꯄꯦꯗꯤ ꯑ ꯑꯩ ꯎꯝ ꯄꯦꯟꯕꯨ ꯅꯨꯡꯁꯤꯌꯦ ꯑꯃꯕꯥꯄꯦꯕꯨ ꯉꯥꯛꯇ ꯅꯨꯡꯁꯤꯌꯦ ꯐ꯭ꯔꯥꯟꯁꯀꯤꯗꯣ
ꯑꯁ
ꯃꯥꯗꯤ ꯑꯃꯟꯅꯤꯅꯦ ꯑꯩ ꯁꯥꯊꯤꯔꯁꯦ ꯎꯝ ꯁꯛ ꯊꯤꯔꯁꯨ ꯃꯗꯤ
ꯅꯠꯇꯦ ꯁꯛ ꯊꯤꯕ ꯅꯠꯇꯕ ꯃꯥ
ꯑꯗꯥ ꯃꯥꯗ ꯁꯥꯊꯤꯌꯦꯕ ꯁꯥꯊꯤꯌꯦꯕ
ꯎꯝ
ꯍꯝ ꯈꯪꯏꯗ ꯁꯥꯊꯤꯕ ꯃꯤꯁꯨ ꯂꯩꯌꯦ ꯁꯥꯊꯤꯗ ꯑꯗꯣ ꯔꯣꯅꯦꯜꯗꯁꯨ ꯁꯥꯊꯤꯅ
ꯗꯁꯨ ꯑꯗꯨꯒꯤ ꯄꯥꯝꯗꯦ ꯎꯝ ꯑꯩꯁꯨ ꯄꯥꯝꯗꯦ ꯑꯗꫭ ꯅꯪ ꯅꯪ ꯁꯥꯊꯤꯕ ꯁꯥꯊꯤꯗꯕ ꯅꯨꯄꯥ ꯄꯥꯝꯗꯗꯤ ꯀꯔꯤꯒꯤ ꯑ ꯏꯁꯄꯦꯟꯗ ꯆꯠꯄ꯭ꯔꯅꯦ ꯑꯥꯔꯖꯦꯟꯇꯤꯅꯥꯗ ꯂꯥꯛꯀꯗꯧꯕꯅꯤꯅꯦ
ꯑꯔꯖꯦꯟꯇꯤꯅꯥꯁꯨꯦ ꯑꯗꯨꯝ ꯇꯧꯏꯗ
ꯑꯦ ꯃꯦꯁꯤꯗꯒꯤ ꯈꯣꯏꯅ ꯀꯩꯅꯣ ꯂꯩꯇꯦꯗ ꯃꯤ ꯂꯩꯇꯦꯗ ꯁꯥꯊꯤꯗꯕ ꯃꯥꯏ ꯌꯦꯡꯉꯣꯅ ꫰ ꯑ ꯀꯩꯅꯣ ꯃꯦꯁꯤ ꯌꯦꯡꯉꯨꯅꯅ ꯉꯥ ꯁꯥꯊꯤꯕ꯭ꯔꯅꯦ
ꯃꯥꯁꯨꯍꫭꯏ
ꯃꯁꯨ ꯍꯣꯏ-ꯍꯣꯏꯅꯦ ꯅꯪꯒꯤ ꯂꯝꯕꯤꯗꯨꯣ ꯂꯜꯂꯦꯀꯣ ꯑꯔꯖꯦꯟꯇꯤꯅꯥꯗ ꯂꯛꯀꯗꯕꯅꯤ ꯍꫭꯏ ꯌꯦꯡꯉꯣ ꯅꯪꯁꯨ ꯐꯖꯅ ꯌꯦꯡꯉꯣ‌ ꯑꯗꯨ ꯃꯈꯨꯠ ꯃꯈꫭ ꯈꯣꯡ ꯂꯣꯏꯅꯃꯛ ꯊꯣꯛꯄꯅꯤꯀꯣ
ꯐꯖꯅ ꯌꯦꯡꯉꫭ
ꯑꯩꯗꯤ ꯐꯖꯅ ꯅꯍꯥꯟꯗꯒꯤ
ꯑꯗꯨ ꯍꯥꯟꯅꯗꯒꯤ ꯌꯦꯡꯈ꯭ꯔꯕꯅꯤꯅꯀꯣ ꯄꯥꯝꯔꯒ ꯑꯗꯨꯝ ꯌꯦꯡꯈ꯭ꯔꯕꯅꯤꯅ ꯃꯣꯏꯒꯤ ꯂꯥꯟꯕꯗꯣ ꯎꯊꯣꯛꯇꯕꯅꯤ
ꯅꯠꯇꯦꯗꯥ ꯃꯥꯗꯤ ꯑꯁ ꯂꯞ ꯏꯁ‌ ꯕ꯭ꯂꯥꯏ ꯍꯥꯏꯕꯗꯨ ꯑꯥ ꯃꯥꯒꯤ ꯂꯝꯆꯠꯀꯨꯝꯕ ꯀꯔꯤ ꯀꯔꯤ ꯍꯥꯏꯕꯗꯤ ꯑꯁ ꯃꯦꯁꯤꯗꯒꯤ ꯐꯖꯕ ꯃꯤ ꯂꯩꯇꯦꯗ ꯈꯪꯗ꯭ꯔꯦꯅꯦ ꯅꯪꯁꯨ ꯅꯨꯄꯥꯁꯨ ꯃꯦꯁꯤ ꯒꯨꯝꯕꯔ
ꯃꯦꯁꯤꯗꯒꯤ ꯍꯦꯟꯅ ꯐꯔꯦꯗ ꯑꯩꯒꯤ ꯅꯨꯄꯥꯗꯤ
ꯑꯦꯁ
ꯑꯁ
ꯑꯗꯨ ꯑꯣꯏꯔꯗꯤ ꯃꯁꯛꯁꯨ ꯈꯔ ꯊꯤꯔꯝꯅꯤ
ꯀꯤꯔꯝꯅꯤ ꯑꯩꯒꯤ ꯅꯨꯄꯥꯗꯨꯔ ꯎꯝ ꯑꯩꯒꯤ ꯅꯨꯄꯥꯗꯤ ꯃꯁꯛ ꯌꯥꯝ ꯐꯖꯩꯍꯦ ꯑꯩꯅ ꯊꯤꯕ ꯋꯥꯅꯦ ꯑꯩꯒꯤ ꯅꯨ ꯅꯨꯄꯥꯗꯤ ꯌꯥꯝ ꯐꯖꯕꯅꯦꯍꯦ
ꯑꯦꯌ ꯏꯌꯦ
ꯑꯩꯗꯤ ꯊꯤꯌꯦ ꯑꯩꯒꯤ ꯅꯨꯄꯥꯗꯤ ꯌꯥꯝ ꯐꯖꯩꯌꯦ ꯃꯁꯛꯇꯣ
ꯅꯪꯒꯤꯁꯦ ꯑꯩꯕꯨꯗꯤ ꯑꯗꯨꯝ ꯍꯥꯏꯕ ꯌꯥꯏ ꯑꯗꯣ ꯑꯩꯒꯤ ꯅꯨꯄꯥꯕꯨꯗꯤ ꯍꯥꯏꯕ ꯌꯥꯗꯦ
ꯅꯪ ꯑꯩꯒꯤ ꯅꯨꯄꯥꯗꯤ ꯑꯁ ꯃꯁꯛꯁꯨ ꯐꯖꯩꯌꯦ ꯌꯥꯝ ꯀꯨꯜꯁꯨ ꯑꯣꯏꯌꯦ ꯅꯨꯡ ꯑꯩꯕꯨ ꯅꯨꯡꯁꯤꯕꯁꯨ ꯌꯥꯝ ꯅꯨꯡꯁꯤꯗꯦ ꯑꯩ ꯁꯥꯛ ꯊꯤꯔꯒꯁꯨ ꯃꯥꯗꯤ ꯑꯗꯨꯝ ꯕꯦꯛꯀꯞꯀꯨꯝꯕ ꯀꯔꯤ ꯀꯔꯤꯒꯨꯝꯕ ꯑꯗꯨꯝ ꯇꯧꯒꯅꯣ ꯍꯥꯏꯅ ꯄꯨꯔꯥ ꯁꯤꯝꯄꯜꯅꯦ ꯑꯗꯨꯒꯤꯅ ꯑꯩꯗꯤ ꯌꯥꯝ ꯄꯥꯝꯕꯅ‌ꯦ ꯑꯩꯒꯤꯁꯨ ꯊꯤꯕꯤꯌꯣ ꯑꯣ ꯊꯤꯕꯤꯒꯦ ꯑꯩꯅ ꯊꯤꯕꯤꯔꯒ ꯅꯪꯅ ꯅꯪ ꯊꯤꯕ ꯌꯥꯝ ꯍꯩꯌꯦꯀꯣ ꯎꯝ ꯑ ꯑꯗꯨ ꯍꯣꯏ ꯎꯝ ꯑꯇꯩꯗꯤ ꯑꯩ ꯊꯤꯕ ꯀꯔꯤꯁꯨ ꯍꯥꯏꯗꯦ ꯑꯣꯏꯔꯁꯨ ꯅꯨꯄꯥ ꯊꯤꯕ ꯑꯩꯒꯤ ꯅꯨꯄꯥ ꯑꯁꯤ ꯐꯪꯕꯗꯨ ꯌꯥꯝ ꯑꯩꯗꯤ ꯀꯩꯅꯣ ꯇꯧꯋꯦ ꯑꯦ ꯍꯣꯏ ꯫ ꯀꯔꯤ ꯍꯥꯏꯁꯤꯔꯥ ꯑꯩꯒꯤ ꯒꯨꯗ ꯂꯛ ꯍꯥꯏꯁꯤꯔꯥ ꯂꯩꯕꯥꯛ ꯊꯥꯕ ꯍꯩꯕ ꯌꯥꯝ
ꯅꯪ ꯌꯥꯝ ꯍꯥꯏꯔꯝꯃꯦ ꯅꯪꯉꯣꯟꯗ ꯑꯩ ꯈꯔ ꯇꯝꯒꯦ ꯑ ꯊꯃꯒ ꯃꯗꯤ ꯑꯩꯉꯣꯟꯗ ꯑꯗꯨꯝ ꯑꯗꯣ ꯑꯃꯨꯛꯀ ꯃꯤꯗꯣ ꯂꯩ꯭ꯔꯗꯤ ꯀꯔꯤ ꯇꯧꯁꯤꯔ
ꯏꯁꯁ ꯂꯩꯒꯅꯤꯅ ꯅꯪꯅ ꯊꯤꯔꯗꯤ ꯐꯪꯒꯅꯤꯍꯦ ꯀꯔꯤꯔꯣ
ꯍꯧꯖꯤꯛꯀꯥꯟ ꯃꯤꯁꯨ ꯐꯠꯇꯦ ꯃꯇꯝꯁꯨ ꯐꯠꯇꯦ ꯍꯥꯏꯅ ꯍꯥꯏꯌꯦꯅ
ꯎꯝ ꯃꯁꯥ ꯃꯁꯥꯒꯤꯅꯤꯀꯣ ꯃꯤ ꯂꯣꯏꯅ ꯃꯥꯕꯨ ꯅꯠꯇꯦ
ꯑꯥꯎ
ꯑꯣ ꯅꯪꯅ ꯐꯔꯗꯤ ꯅꯪꯁꯨ ꯃꯤ ꯐꯕ ꯐꯪꯒꯅꯤ ꯅꯪꯅ ꯊꯤꯔꯗꯤ ꯊꯤꯕ ꯐꯪꯒꯅꯤ ꯐꯠꯇꯕ ꯐꯪꯒꯅꯤ ꯑꯗꯨꯅꯦꯕ ꯅꯪ ꯅꯪ ꯐꯔꯗꯤ ꯄꯥꯝꯕ ꯐꯪꯗꯕꯁꯦ ꯑꯩ ꯈꯔ ꯊꯤꯕ ꯃꯥꯜꯂꯦꯀꫭ ꯅꯠꯇꯦꯗ ꯃꯤ ꯥꯥꯑꯥ ꯃꯤ ꯌꯥꯝ ꯐꯖꯕꯁꯨ ꯃꯤ ꯌꯥꯝ ꯐꯠꯇꯕꯕꯨ ꯂꯨꯍꯣꯡꯕꯁꯨ ꯂꯩꯌꯦ ꯍꯥꯏꯗꯤ ꯑꯩꯗꯤ ꯏꯁꯣꯔꯅ ꯌꯥꯝ ꯅꯨꯡꯁꯤꯕ ꯃꯥꯜꯂꯦ ꯑꯩꯗꯤ ꯌꯥꯝ ꯁꯛ ꯊꯤꯔꯁꯨ ꯑꯩꯒꯤ ꯅꯨꯄꯥ ꯐꯖꯕ ꯐꯪꯕꯗꯣ
ꯎꯝ
ꯑꯗꫭ ꯅꯪꯁꯨ ꯑꯥ ꯌꯥꯝ ꯀꯟꯅ ꯈꯨꯔꯨꯝꯃꯒꯥ
ꯍꯣꯏ
ꯎ ꯀꯃꯥꯏꯅ ꯈꯨꯔꯨꯝꯕ꯭ꯔꯥ ꯑꯩꯕꯨꯁꯨꯝ ꯇꯝ ꯕꯤꯔꯣ ꯑꯁ ꯈꯨꯔꯨꯝꯕꯗꯤ ꯏꯁꯣꯔ ꯅꯪꯅ ꯀꯩꯅꯣ ꯇꯧꯕꯤꯌꯣ ꯑꯩꯒꯤ ꯎꯝ ꯐ꯭ꯌꯨꯆꯔꯒꯤ ꯅꯨꯄꯥꯗꯤ ꯀꯔꯝ ꯀꯔꯝꯕꯗꯨꯔꯥ ꯑꯗꯨ ꯅꯪ ꯅꯪꯕꯨ ꯐꯪꯕ ꯃꯤ ꯎꯝ ꯑꯩ ꯄꯥꯝꯃꯦ ꯑꯗꯨꯒ ꯌꯥꯝ ꯏꯅꯣꯁ ꯁꯦꯟ ꯄꯥꯝꯃꯦ ꯀꯔꯤ ꯑꯗꯨꯝ ꯅꯪꯅ ꯑꯗꯨꯝ ꯈꯨꯔꯨꯝꯃꯣꯅ ꯎꯗꯤ ꯅꯪꯒꯤ ꯀꯩꯅꯣꯘ ꯏꯁꯁꯣꯔꯅ ꯄꯤꯒꯅꯤꯕ ꯑꯣ
ꯅꯪꯁꯦ ꯁꯨꯃꯥꯏꯅ ꯈꯨꯔꯨꯝꯕ ꯃꯥꯜꯂꯦꯀꯣ
ꯎꯝ ꯑꯩꯗꯤ ꯑꯉꯥꯡ ꯕ